ꯅꯪꯁꯤ ꯊꯕꯛ ꯌꯥꯝ ꯆꯤꯟꯕ ꯁꯥꯗꯨ
ꯄꯥꯔꯇꯤ ꯑꯃ ꯂꯩꯕ ꯅꯠꯇ꯭ꯔꯥ
ꯄꯩꯁꯥꯁꯤꯡꯗꯣꯏꯒꯤ ꯉꯥꯏ ꯂꯩꯔꯕꯅꯤ ꯀꯣ ꯍꯧꯖꯤꯛ ꯄꯥꯔꯇꯤ ꯂꯩꯇꯦ ꯅꯪꯒꯤ ꯄꯩꯁꯥꯁꯨ ꯁꯤꯡꯗꯣꯏꯅꯤ ꯄꯥꯁꯄꯣꯠꯁꯨ ꯇꯥꯖꯟꯗꯣꯏꯅꯤ ꯄꯩꯁꯥ ꯁꯤꯡ ꯁꯤꯡꯉꯛꯑꯔꯣꯏꯒꯦ ꯑꯗꯨꯗꯤ ꯀꯣꯛꯅꯔꯛꯁꯤꯔꯥ
ꯀꯩꯅ ꯇ ꯌꯥꯔ ꯑꯣꯏ ꯅ ꯍꯥꯏꯕ ꯄꯥꯔꯇꯤ ꯑꯅꯤ ꯂꯩꯌꯦ ꯏꯗꯤ ꯎ ꯃꯥꯏꯀꯣ
ꯍꯨꯒꯗꯅꯣ
ꯀꯔꯤ ꯀꯔꯤ ꯐꯨꯕ ꯑ ꯁꯗ ꯁꯤꯤꯔꯦ ꯀꯩꯗꯧꯔꯤꯒꯦ ꯍꯥꯥ
ꯍꯥ
ꯀꯩꯗꯧꯔꯤꯅꯣ
ꯀꯦꯝ ꯊꯧ
ꯆꯥꯛ ꯆꯥꯔꯕꫭ
ꯆꯥꯔꯦ ꯅꯪꯗꯤ
ꯆꯥꯛ ꯆꯥꯗꯔꯤꯌꯦ ꯀꯔꯤ ꯃꯠ ꯑꯃꯗꫭ ꯌꯨꯝ ꯆꯠꯈꯤꯕ꯭ꫪꫭ
ꯆꯛꯈꯤ ꯀꫭꯟꯒꯥ ꯄꯥꯏꯔꯛꯇ‌ꯦ
ꯑꯥꯎ ꯂꯤꯂꯥ ꯌꯦꯡꯕ ꯆꯠꯂ‌ꯦ ꯀꯥꯏꯅ ꯌꯥꯝ ꯇꯧꯔꯛ
ꯀꯕꯤꯇꯥꯒꯤꯁꯨ ꯂꯨꯄꯥ ꯂꯤꯁꯤꯡ ꯇꯔꯨꯛ ꯍꯦꯟ
ꯑꯗꯨꯅꯦ ꯃꯥꯏ ꯈꯨꯌꯥꯝꯗꫭ ꯀꯩꯅꯣ ꯌꯥꯝꯃ‌ꯦ ꯍꯥꯏꯕ ꯃꯥ ꯋꯥꯔꯤ ꯀꯌꯥꯝ ꯁꯥꯔꯨꯔꯕꯖꯥꯠꯅꯣ ꯅꯩꯌꯦ ꯅꯩꯌꯦ ꯌꯥꯝ ꯅꯩꯔ‌ꯦ ꯃꯌꯥꯝꯁꯦ ꯌꯥꯝꯅ ꯅꯩꯈ꯭ꯔꯦ
ꯐꯣꯟꯖ‌ꯦ ꯑꯩꯅꯁꯨ ꯇꯧꯔꯛꯅꯤꯡꯕꯅꯦ ꯅꯪꯉꯣꯟꯗ ꯅꯪꯅ ꯑꯩꯒꯤ ꯐꯣꯟꯅꯤ ꯄꯥꯏꯕꯤꯅꯤ ꯈꯪꯗ꯭ꯔꯦ ꯍꯧꯖꯤꯛ
ꯑꯩꯗꯣ ꯍꯤꯛ ꯀꯩꯅꯣ ꯇꯧꯕꯒ ꯇꯧꯔꯛꯄꯥꯗ ꯑꯃꯨꯛ ꯇꯧꯔꯛ ꯑꯥ ꯂꯣꯏꯔꯦ ꯀꯩꯗꯧꯔꯒꯦ ꯚꯥꯏ
ꯃꯤ ꯂꯥꯞꯄ ꯆꯠꯈ꯭ꯔꯕꯣ
ꯍꯧꯖꯤꯛꯅ ꯃꯤ ꯂꯥꯛꯑꯝꯃꯦ ꯆꯠꯈ꯭ꯔꯦ ꯍꯟꯗꯛ ꯉꯁꯤ ꯌꯨꯝ ꯗꫭꯡꯒꯤ ꯃꯤ ꯂꯥꯛꯄꯩꯅꯦ
ꯀꯅꯥ
ꯑꯩꯈꯣꯏꯒꯤ ꯑꯩꯈꯣꯏ ꯗꯥꯒ ꯏꯅꯝꯃꯒ ꯑꯩ ꯏꯅꯥꯎꯄꯤꯗꯨꯒ ꯑꯗ ꯃꯣꯏ ꯀꯩꯅꫭꯗ ꯆꯦꯛ ꯂꯥꯛꯄ ꯑꯗꯨꯗ ꯆꯪꯉꯛꯄ ꯑꯗꯨꯒꯤ ꯃꯣꯏ ꯂꯥ ꯂꯥꯛꯑꯝꯃꯒ ꯆꯠꯈꯤꯕꯇ ꯉꯥꯏꯔꯤ ꯑꯗꯨ ꯍꯦꯛ ꯆꯠꯈꯤꯕꯒꯅꯦ ꯑꯩꯅ ꯅꯪꯉꯣꯟꯗ ꯀꯣꯜ ꯇꯧꯔꯛꯏ ꯁꯦ
ꯏꯟꯖꯥꯡ ꯑꯍꯥꯎ ꯆꯔꯃꯅꯤ
ꯆꯥꯗꯦ ꯃꯣꯏ ꯆꯥꯛ ꯆꯥꯗꯤꯌꯦ ꯆꯨꯝꯅ ꯆꯪꯉꯛꯑꯝꯕꯅꯦ ꯚꯣꯕꯣꯛꯀꯤ ꯄꯣꯠ ꯆꯩ ꯑꯋꯥꯠꯄ ꯃꯥ ꯏꯁ‌ꯦ ꯀꯩꯀꯥ ꯂꯧꯒꯤꯕ ꯂꯧꯕ ꯆꯪꯉꯛꯑꯝꯕꯅꯦ ꯄꯨꯔꯒ ꯆꯠꯈꫪ‌ꯦ
ꯀꯔꯝ ꯀꯥꯟꯗ ꯆꯠꯁꯦ ꯍꯥꯏꯅꯣ ꯀꯣꯏꯕꯁꯦ ꯑꯩꯗꯤ
ꯆꯠꯂꯁꯦ ꯌꯥꯏꯌꯦ ꯑꯩꯗꯤ ꯌꯥꯔꯦ ꯑꯁꯦꯡꯕꯒꯤ ꯃꯇꯝꯂ‌ꯦꯞꯄꫭ ꯃꯣꯏꯒꯤ ꯑꯝꯇ ꯍꯥ ꯑꯗꫭ ꯃꯣꯏꯗꯣ ꯑꯝꯇ ꯍꯪꯖ‍ꯦ ꯑꯗꯨꯒ ꯌꯥꯔꯦ ꯑꯩꯒꯤ ꯑꯣꯏꯅꯗꯤ ꯑꯩꯒꯤ ꯑꯣꯏꯅꯗꯤ ꯌꯥꯔꯦ ꯆꯠꯂꯁꯦ ꯍꯥꯏꯁꯤꯗ ꯂꯩꯒ‌ꯦ ꯅꫭꯡ ꯐꯥꯗꯣꯛ ꯀꯩꯅꯣ ꯀꯌꯥꯝ ꯀꯨꯏꯅ ꯃꯇꯝ ꯃꯥꯡꯗꯧꯁꯨ ꯅꯠꯇꯦ ꯅꯣꯡ ꯈꯛꯄꯨ ꯐꯠꯆꯣ
ꯕ‌ꯦꯅ‍ꯦꯁ ꯚꯦꯀꯦꯁꯟ ꯆꯠꯂꯤꯉꯩꯗ ꯚꯦꯀꯦꯁꯟ ꯑꯣꯏꯔꯤꯉꯩꯗ ꯑꯣꯏꯅ ꯆꯠꯅꯤꯡꯉꯦꯕ
ꯑꯗꯨꯅꯦ ꯅꯣꯡ ꯐꯥꯗꯣꯛ ꯆꯠꯄꯕꯨ ꯀꯩꯗꯧꯋꯦꯒꯦ ꯅꯠꯇ꯭ꯔꯣ
ꯎꯝ
ꯐꯠ ꯂꯥꯎꯅ ꯃꯣꯏ ꯑꯃꯝꯇꯪ ꯄꯥꯎ ꯐꯥꯎꯅꯔ ꯌꯥꯔꯦ ꯆꯠꯊꯣꯛꯎꯔꯁꯦ ꯉꯜꯂꯤꯉꯩꯗ ꯑꯣꯏꯒꯦꯔꯥ ꯑꯩꯗꯤ ꯌꯥꯏꯌ‌ꯦꯕ
ꯎꯝ
ꯑꯩꯁꯨ ꯇꯨꯏꯁꯟꯗꯣ ꯑꯌꯨꯛꯇ ꯇꯧꯔꯤꯉꯩꯗ ꯆꯠꯊꯣꯛꯅꯤꯡꯉꯦꯕ ꯂꯤꯇꯥꯏꯖꯁꯨ ꯑꯉꯥꯡꯗꯣ ꯚꯦꯀꯦꯁꯟ ꯊꯥꯕꯅꯦ ꯃꯥꯁꯨ ꯅꯣꯡꯃꯗꯤ ꯑꯌꯨꯛꯇ ꯇꯧꯊꯣꯛꯀꯦ ꯍꯥꯏ ꯌꯥꯏꯗꯅ
ꯑꯣ ꯑꯗꯨꯗꯤ ꯑꯝꯇ ꯍꯥꯏꯔꯒ ꯑꯝꯇ ꯇꯧꯔꯁꯤꯕ ꯆꯠꯂꯨꯔꯁꯤ ꯐꯠ ꯂꯥꯎꯅ
ꯑꯥꯏ
ꯆꯠꯅꯤꯡꯉꯦ ꯍꯥꯏꯕ ꯑꯩꯗꯤ ꯑꯩꯈꯣꯏ ꯑꯍꯨꯝꯗꯣ ꯑꯟꯗ꯭ꯔꯣꯗ ꯆꯥꯛ ꯆꯥꯕ ꯆꯠꯅꯤꯡꯕꯅꯦ
ꯆꯅꯤꯡꯕꯅ‌ꯦ ꯀꯩꯗꯧꯖ‌ꯦꯕ ꯂꯥꯛꯑꫭ ꯍꯧꯖꯤꯛ
ꯑꯁ ꯍꯥꯥ
ꯍꯨꯞ ꯎꯝ
ꯍꯧꯖꯤꯛ ꯅꯠꯇꯕꯤ ꯆꯠꯁꯦ ꯍꯥꯏꯕ ꯆꯠꯅꯤꯡꯉꯦ ꯍꯥꯏꯕ
ꯆꯠꯅꯤꯡꯉꯦ ꯑꯩꯁ ꯑꯩ
ꯀꯩꯕꯥ ꯀꯔꯤ ꯇꯧꯔꯦ ꯀꯩꯗꯧꯔꯒꯦ ꯑꯌꯨ ꯍꯥꯏ ꯍꯌꯦꯡ ꯍꯥꯏꯕ꯭ꯔꯥ ꯑ
ꯀꯩꯅꯣ ꯅꯪ ꯀꯩ ꯅꯪ ꯆꯥꯔꯒꯦ
ꯁꯥ ꯁꯥꯗ
ꯉꯥꯟꯊꯣꯏ ꯂꯥꯛꯑꯦ
ꯍꯥꯥꯕ꯭ꯔꯣ
ꯎꯝ ꯈꯕ ꯂꯦ
ꯍꯔ ꯀꯃ ꯇꯥꯂꯥ ꯑꯄ꯭ꯔꯣ
ꯄꯨꯡ ꯃꯥꯄꯜ ꯑꯗꯨꯋꯥꯏꯗ ꯂꯥꯛꯑꯦ ꯁꯤꯗ ꯆꯥꯛ ꯆꯥꯏ ꯃꯥꯅ ꯃꯥꯅ ꯐ꯭ꯔꯥꯏ ꯔꯥꯏꯁ ꯍꯧꯔꯛꯑꯦ ꯁꯦꯝꯃꯒ ꯌꯨꯝꯒꯤ ꯑꯗꯨꯗ ꯁꯧꯒ꯭ꯔꯤꯟ ꯌꯨꯝ ꯊꯣꯡꯉꯦ ꯁꯤꯡꯖ ꯑꯗꯨꯝ ꯁꯨꯔꯦ ꯑꯗꯨꯒ ꯆꯥꯛ ꯈꯤꯇꯪ ꯀꯥꯝꯃꯦ ꯑꯗꯨꯒ ꯆꯥ ꯃꯥ ꯂꯦꯛꯇꯣꯏꯅꯦ ꯉꯁꯤ ꯂꯦꯛꯇꯣꯏꯅꯦ
ꯍꯣꯏ ꯃꯤꯁꯨ ꯂꯩꯇꯕꯅꯤꯅ ꯀꯩꯁꯨ ꯀꯥꯏꯗꯦ ꯑꯗꯨꯗ ꯎꯗ ꯀꯏꯔꯦꯅꯤ ꯃꯥꯁꯨ
ꯎꯝ
ꯅꯨꯡꯉꯥꯏꯈ꯭ꯔꯦ ꯍꯥꯏꯕ꯭ꯔꯣ ꯃꯥ ꯌꯨꯝꯗ ꯍꯧꯖꯤꯛꯀꯥꯟ
ꯪꯗ ꯑꯗꯨꯝ ꯂꯩ ꯍꯥꯏ ꯑꯗꯨ ꯅꯨꯡꯉꯥꯏꯇꯦ ꯍꯥꯏꯌꯦꯦ ꯌꯨꯝꯗ ꯂꯩꯅꯤꯡꯗ꯭ꯔꯦ ꯍꯥꯏꯌꯦ ꯃꯉꯥꯗꯣ ꯑꯗꯨꯒꯤ ꯁꯤꯗ ꯂꯥꯛꯏꯅꯦ
ꯍꯥꯏꯣ ꯑ ꯅꯪꯅꯤ꯭ꯔꯦ
ꯈꯪꯗꯦ ꯑꯦꯛꯖꯥꯝ ꯊꯥꯅꯤ ꯍꯥꯏꯕꯅꯤ ꯍꯟꯗꯛ
ꯑ ꯉꯅꯤ ꯏꯂ ꯈꯨꯁꯤꯤꯉ ꯇꯩꯔꯗꯤ ꯍꯥ
ꯃꯥꯅꯦ
ꯏꯁꯤꯡ ꯊꯛꯄꯗ ꯆꯥꯛꯀ ꯆꯥꯅꯤꯡꯕ ꯐꯥꯎꯗ꯭ꯔꯦ ꯁꯥꯕꯗꯨꯒꯤ ꯏꯁꯤꯡꯁꯦ ꯑ ꯃꯈꯦꯜ ꯍꯧ ꯌꯨꯔꯣꯞꯇ ꯌꯥꯝ ꯊꯤꯅ ꯁꯥꯏ ꯌꯥꯏꯉꯣ
ꯅꯪ ꯍꯧꯖꯤꯛ ꯅꯪ ꯀꯩꯖꯅ ꯆꯥꯗꯣꯏꯅ
ꯂꯐꯨ ꯌꯣꯜꯂꯦ ꯀꯥꯡꯍꯧꯃ
ꯁ ꯁꯧꯋ ꯀ
ꯊꯤ ꯁꯥꯏ ꯃꯤ ꯐꯅꯌꯥꯝ ꯁꯤꯔꯦ ꯍꯥꯏꯃꯨ
ꯍꯥꯎꯁ ꯐꯨꯜ ꯑꯣꯏꯕ꯭ꯔꯥ
ꯍꯥꯎꯁ ꯐꯜ ꯑꯣꯏꯣꯏꯗ ꯍꯥ ꯑ ꯑꯩꯁ ꯏꯆꯦꯅ ꯑꯥ ꯏꯆꯦꯅꯦ ꯑꯩꯅꯦ ꯊꯣꯛꯑꯅꯦ ꯑꯩꯈꯣꯏ ꯂꯩ ꯗꯥꯥꯕꯗꯁꯨ ꯑꯦꯅꯥꯏꯇꯤ ꯆꯠꯈꯤ ꯎ
ꯀꯣꯜꯒꯤꯅ ꯍꯦꯟꯅ ꯊꯨꯅ ꯄꯩꯁꯥ ꯐꯪꯉꯦ ꯍꯥꯏꯕ ꯃꯣꯏꯅ
ꯀꯔꯤꯒ
ꯀꯣꯜꯒꯤꯗ
ꯑꯥ
ꯑꯗꯨꯗꯨꯅ ꯊꯨꯅ ꯄꯩꯁꯥ ꯐꯪꯉꯦ
ꯑ ꯑꯩꯒꯤꯗꯤ ꯍꯧꯖꯤꯛ ꯑꯇꯣꯞꯄ ꯑꯝꯇ ꯂꯥꯛꯇꯦꯉꯣ ꯇꯥꯛꯁ ꯑꯝꯇ ꯂꯥꯛꯇ꯭ꯔꯦꯕ ꯆꯪ ꯌꯥꯗ꯭ꯔꯦꯕ ꯂꯣꯏꯅ ꯀꯝꯄ꯭ꯂꯤꯠ ꯑꯗꯨ ꯑꯗꯨꯣꯂꯔꯣ
ꯑꯧ ꯌꯥꯗ꯭ꯔꯕꯅꯦ ꯍꯞꯇꯥ ꯑꯅꯤꯃꯨꯛ ꯆꯪꯈꯤꯅꯤ ꯍꯞꯇꯥ ꯑꯅꯤꯃꯨꯛ ꯆꯪꯈꯤꯅꯤꯌꯦ
ꯑꯅꯧꯕ ꯂꯥꯛꯄꯗ
ꯎꯝ
ꯑꯣ ꯑꯗꯨꯏ ꯅꯣꯏꯁꯨ ꯇꯧꯕ꯭ꯔꯥ
ꯇꯧꯋꯦꯕ
ꯑꯗꯨꯅꯦ ꯑꯩ ꯑꯇꯩꯗꯣ ꯀꯝꯄ꯭ꯂꯤꯠ ꯀꯝꯄ꯭ꯂꯤꯠ ꯂꯣꯏ ꯊꯣꯛꯇꯅ ꯂꯩꯔꯦꯕ ꯍꯌꯦꯡ ꯑꯩꯈꯣꯏꯅ ꯏꯕꯁꯦ ꯑꯩꯈꯣꯏꯅꯦꯅ ꯋꯥꯔꯤ ꯁꯥꯟꯅꯩꯁꯤꯒ ꯌꯥꯎꯔꯛꯑꯗꯤ ꯅꯣꯛꯅꯤꯡꯅꯤꯕꯣ
ꯎꯝ ꯌꯥꯝ ꯑꯞꯋꯥꯔꯗ ꯑꯣꯏꯗ꯭ꯔꯣ
ꯌꯦꯁ
ꯀꯥꯕ
ꯌꯥꯝꯅ ꯂꯣꯟꯕꯗꯣ
ꯎꯝ ꯂꯣꯏ ꯗꯦꯅꯤꯁꯇꯣ ꯃꯣꯏꯒꯤ ꯑꯗꯨꯗꯨꯅ ꯃꯥꯅ ꯅꯨꯄꯥ ꯑꯃꯒꯤꯩ ꯅꯝꯕꯔ ꯄꯤꯔꯛꯑꯦꯕꯀꯣ ꯋꯥꯔꯤ ꯁꯥꯟꯅꯧ ꯑꯩ ꯅꯣꯛꯅꯤꯡꯕꯅ ꯁꯥꯟꯅꯗꯣꯏꯅꯦ
ꯀꯅꯥꯅꯣ
ꯃꯣꯏ ꯗꯤꯄꯥꯔꯠꯃꯦꯟꯗꯒꯤ
ꯑꯣ ꯑꯗꯨꯅꯦ ꯋꯥꯔꯤꯁꯦ ꯋꯥꯔꯤ ꯁꯅꯕꯁꯦ ꯑꯇꯣꯞꯄ ꯍꯥꯏꯗꯤ ꯃꯤꯗꯤ ꯃꯌꯥꯝ ꯑꯃ ꯂꯩꯕ ꯑꯗꯨꯒ ꯁꯤꯒꯤ ꯑꯦꯞꯁꯦ ꯁꯤꯖꯤꯟꯅꯠꯇꯕꯅꯤꯅ
ꯑꯗꯣ ꯔꯦꯀꯣꯔꯠꯅꯤꯅ ꯑꯩꯗꯤ ꯋꯥ ꯌꯥꯝ ꯉꯥꯡꯕꯗ ꯇꯜꯂꯦ ꯍꯥꯏꯕ ꯈꯪꯕ꯭ꯔꯥ
ꯑꯗꯨ ꯑꯣꯏꯔꯁꯨ ꯑꯦ ꯋꯥ ꯉꯥꯡꯗꯗꯤ ꯀꯃꯥꯏꯅ ꯇꯧꯅꯤ ꯍꯥꯏꯗꯤ
ꯍꯣꯏꯏꯁꯦ ꯍꯣꯏꯏꯁꯦ ꯃꯥꯅꯦ ꯅꯠꯇ꯭ꯔꯥ
ꯆꯂꯦ
ꯊꯥ ꯂꯔꯣꯏ
ꯋꯥ ꯉꯥꯡꯕꯁꯦ ꯈꯔ ꯈꯔ ꯁꯦꯡꯅ ꯁꯦꯡꯅ ꯉꯥꯡꯅꯤꯡꯉꯦꯕ ꯍꯥꯏꯗꯤ ꯍꯌꯦꯦꯛ ꯑꯩꯈꯣꯏꯅ ꯏꯔꯀꯥꯟꯗꯅ ꯑꯩꯈꯣꯏꯗꯁꯨ
ꯃꯥꯅꯦ ꯃꯥꯅꯦ ꯃꯥꯅꯦ
ꯌꯥꯝ ꯅꯨꯡꯉꯥꯏꯇꯦꯕ ꯇꯥꯕ ꯅꯨꯡꯉꯥꯏꯇꯕ ꯌꯥꯝ ꯌꯥꯎꯋꯦꯗꯅꯀꯣ ꯑꯗꯨꯅ ꯌꯥꯔꯒꯗꯤ ꯍꯥꯏꯗꯤ ꯁꯦꯡꯅ ꯁꯦꯡꯅ
ꯁꯤ ꯂꯥꯎꯅꯕꯗꯣ ꯀꯃꯥꯏꯅ ꯊꯣꯛꯑꯝꯅꯤ
ꯅꯪ ꯁꯤꯅꯕꯨꯗꯤ ꯏꯔꯝꯅꯤꯕ ꯑꯗꯨꯕꯨꯗꯤ ꯃꯌꯦꯛꯇꯣ ꯁꯦꯡꯉꯗꯤ ꯂꯧꯐꯝꯕꯨ ꯈꯪꯉꯗꯤ ꯂꯣꯟꯗꯣ ꯃꯌꯥꯝ ꯑꯇꯣꯞꯄ
ꯃꯣꯏ ꯑꯁꯣꯟꯒꯤ ꯃꯣꯏ ꯑꯁꯣꯟꯒꯤꯗꯨꯗꯤ ꯂꯧꯐꯝ ꯈꯪꯗꯦꯀꯣ
ꯑꯗꯨ ꯐꯔꯛ ꯇꯥꯏꯌꯦꯀꯣ
ꯇꯁꯦꯡꯅ ꯑꯩ ꯈꯪꯖꯗꯦꯀꯣ
ꯑꯗꯨ ꯅꯨꯡꯉꯥꯏꯇꯦꯕ
ꯑꯃꯗꯣ ꯐꯣꯟꯒ ꯄꯥꯏꯔꯛꯛꯇꯦ ꯁꯥꯎꯅꯤꯡꯉꯦ ꯑꯩ
ꯉꯔꯥꯡꯒꯤ ꯂꯤꯂꯥ ꯌꯦꯡꯕꯒꯤ ꯃꯅꯤꯟ ꯐꯠꯁꯤ ꯖꯥꯠꯂꯥ
ꯈꯪꯗꯦ
ꯀꯔꯤ ꯂꯤꯂꯥꯅ ꯃꯥꯅ ꯌꯦꯡꯉꯨ ꯆꯠꯂꯤꯗꯨꯅ
ꯈꯪꯗꯦ ꯃꯥꯗꯣ ꯌꯨꯝ ꯍꯥꯏꯗꯤ ꯃꯣꯏ ꯌꯨꯝꯒꯤꯁꯨ ꯍꯥꯏꯗꯤ ꯄꯨꯔ ꯂꯩꯔꯦꯕ ꯍꯥꯏꯗꯤ ꯌꯨꯝꯗ ꯃꯤ ꯂꯩꯍꯧꯕꯒꯤ ꯑꯣꯏꯅ ꯋꯥꯈꯜ ꯈꯔ ꯂꯩꯔꯦꯕ ꯁ꯭ꯋꯥꯏꯗ ꯂꯩꯒ ꯗꯧꯗꯨ
ꯑꯩꯁꯨ ꯇꯧꯔꯤꯁꯤꯅꯤꯅꯦ
ꯃꯅꯥꯗꯦꯅꯦ
ꯈꯦꯠꯅꯕ꯭ꯔꯥ
ꯈꯦꯅꯩ ꯑꯩ ꯇꯧꯔꯛꯑꯒꯦ
ꯇꯥ ꯇꯗꯤ ꯇꯥꯒꯤꯁꯅꯨ
ꯑꯩꯅ ꯇꯧꯔꯕꯅꯦ ꯈꯪꯗꯅ
ꯑꯣꯑꯣ ꯊꯝꯃꯒꯦꯀꯣ